ꯂꯣ ꯆꯥꯕ꯭ꯔꯣ
ꯍꯣꯏ ꯇꯥꯔꯦ ꯇꯥꯔꯦ
ꯑ ꯀꯗꯥꯥꯏ ꯂꯩꯦꯕꯅꯥꯏꯕꯗꯣ
ꯑꯦ ꯀꯗ ꯀꯗ ꯂꯩꯌꯦ
ꯍꯥꯥ
ꯀꯗꯥ ꯀ ꯀꯗꯥ ꯀ
ꯑꯁꯀꯗꯀꯜ
ꯑꯥ
ꯑꯣ ꯀꯔꯝꯕ ꯗꯤꯁꯇ꯭ꯔꯤꯛ ꯑꯣꯏꯕ ꯌꯥꯔꯣ ꯑꯗꯨꯕꯨꯣ
ꯀꯗꯥ ꯀꯁꯦ ꯗꯤꯁꯇ꯭ꯔꯤꯛ ꯀꯥꯎꯔꯦꯟ ꯍꯦ ꯅꯤꯌꯔꯦꯁ ꯗꯤꯁꯇ꯭ꯔꯤꯛ ꯍꯥꯏꯌꯦ
ꯑꯣꯗꯇꯗ ꯏꯁꯤꯡꯒ ꯂꯩꯕꯗꯨ ꯃꯅꯥꯛꯇ ꯅꯠꯇ꯭ꯔꯣꯗꯣ
ꯑꯣ ꯚꯔꯀꯂꯥ ꯕꯤꯆ ꯂꯩꯕꯀꯣ
ꯑ
ꯚꯔ ꯀꯂꯥ ꯍꯣꯏ ꯃꯅꯥꯛꯇꯅꯤ ꯍꯣꯏ
ꯅ ꯋꯥꯀꯂ ꯑꯗꯨ ꯏ ꯑꯗꯨꯝ ꯆꯠꯅꯠꯇ꯭ꯔꯥ
ꯅꯠꯇꯦ ꯑꯩ ꯀꯩꯂꯥꯟ ꯂꯩꯇꯦꯍꯦ ꯑꯩꯗꯤ
ꯑꯣ ꯑꯣ ꯑꯣ ꯑꯣ
ꯀ ꯂꯒꯗꯤ
ꯀꯨꯝꯕꯗꯨ ꯑꯦ ꯒꯨꯍꯥꯒꯗꯤ ꯄꯨꯡ ꯑꯃ ꯇ꯭ꯔꯦꯒꯨꯝꯕꯗꯤ ꯀꯦꯔꯂꯥꯗꯤ ꯀꯨꯝꯗ꯭ꯔꯤ ꯌꯥꯝ ꯅꯛꯀꯦ ꯅꯛꯀꯦ
ꯀꯦꯔꯂꯥꯒ ꯆꯦꯟꯟꯅꯏꯒ ꯒꯣꯋꯥꯒ ꯃꯣꯏꯗ ꯌꯥꯝ ꯅꯪꯉꯦꯕ ꯑꯩꯈꯣꯏꯒꯤ ꯂꯩꯐꯝꯗꯣ ꯅꯅꯥ ꯀꯍꯦꯕꯣ ꯇ꯭ꯔꯦꯟꯗ ꯆꯠꯂꯤ ꯍꯥꯏꯕꯅꯤꯀꯣ
ꯑꯥ
ꯈꯣꯡꯅ ꯆꯠꯂꯁꯤ ꯅꯣꯡꯃ ꯍꯦꯟꯅ ꯆꯠꯅꯤꯌꯦꯦ
ꯈꯣꯡꯅ ꯇ꯭ꯔꯥꯏ ꯇꯧꯔ ꯌꯥꯗ꯭ꯔꯣ
ꯈꯣꯡ ꯇ꯭ꯔꯥꯏ ꯇꯧꯏꯁꯦ ꯁꯨꯞ ꯁꯥꯕꯗꯣ ꯀꯃꯥꯏꯅꯖꯈ꯭ꯔꯦ
ꯏꯪꯕꯅꯤꯗ ꯀꯦꯔꯂꯥꯁꯦ
ꯉꯁꯥꯏ ꯂꯩꯐꯝꯗꯤ ꯈꯨꯠꯁꯥꯅꯤꯍꯦ
ꯎꯝ ꯀꯩ ꯇꯥꯅ ꯌꯥꯝ ꯁꯥꯕꯅꯦ ꯂꯩ ꯉꯝꯗꯦ
ꯁꯣꯏ ꯌꯥꯝ ꯆꯥꯕ ꯃꯐꯝꯗꯨꯕꯨ ꯋꯤꯟꯇꯔ ꯂꯩꯇꯦ
ꯅꯪ ꯂꯩꯐꯝꯗꯣ ꯋꯤꯟꯗꯔꯗꯤ ꯂꯩꯕ꯭ꯔꯣ ꯏꯪꯕꯒ ꯏꯟ ꯋꯤꯟꯗꯔꯒ ꯂꯩꯕ꯭ꯔꯣ
ꯇ ꯋꯥꯩꯇꯩ
ꯑꯁ ꯑꯗꯨꯗꯤ ꯆꯞ ꯃꯥꯟꯅꯏꯅꯦ ꯑꯩꯈꯣꯏ ꯀꯦꯗꯔꯗ ꯆꯞ ꯃꯥꯟꯅꯕꯅꯤꯅꯀꯣ
ꯎꯝ
ꯑꯗꯨꯝ ꯅꯨꯡꯁꯥꯥꯁꯦ ꯑꯗꯨꯝ ꯊꯣꯡꯅ ꯊꯣꯡꯅ ꯍꯦꯛ ꯅꯣꯡ ꯇꯥꯔꯛꯄꯅꯦꯕ ꯎꯪꯕꯤꯗ
ꯃꯥꯅꯦ ꯅꯣꯡ ꯇꯥꯔꯁꯨꯅꯦ ꯍꯥꯏꯗꯤ ꯃꯣꯏꯒꯤ ꯍ꯭ꯌꯨꯃꯤꯠꯇꯣ
ꯍꯣꯏꯅꯦ ꯑꯗꯨꯅꯤꯅꯦ ꯂꯨꯝꯂꯛ ꯂꯨꯝꯂꯛ ꯇꯧꯔꯒꯣ
ꯍꯣꯏ ꯃꯥꯅꯦ ꯏꯅꯥꯞ ꯅꯥꯞꯂꯒꯀꯣ
ꯍꯣꯏ ꯅꯥꯞ ꯅꯥꯞ꯭ꯔ ꯑꯁ ꯕꯣꯗꯤꯒꯤ ꯃꯅꯨꯡꯒꯁꯤ ꯂꯣꯏꯔꯅ ꯍꯨꯃꯥꯡꯁꯤꯅ ꯏꯔꯨꯕꯒ ꯆꯞ ꯃꯥꯟꯅꯩꯌꯦꯕ ꯍꯦꯛ ꯃꯄꯥꯟ ꯊꯧꯔꯗꯤ
ꯃꯥꯅꯦ ꯉꯔꯥꯡ ꯅꯍꯥꯟꯀꯣ ꯑꯩꯒꯤ ꯃꯤꯠ ꯅꯥꯏꯠꯇ ꯄꯨꯡ ꯇ꯭ꯋꯦꯜꯐ ꯋꯥꯟ ꯑꯗꯨꯋꯥꯏꯗꯅꯦ ꯑꯩꯒꯤ ꯐꯦꯟꯗꯣ ꯌꯥꯗꯕ ꯑꯦꯁꯤꯁꯨ ꯍꯥꯞꯇ꯭ꯔꯦ ꯑꯦꯁꯤꯁꯨ ꯃꯤ ꯃꯤ ꯄꯤꯈ꯭ꯔꯦꯕꯀꯣ ꯑꯩ ꯌꯨꯝ ꯆꯠꯄ ꯀꯥꯟꯗ ꯑꯗꯨꯒꯤ ꯐꯦꯟꯗꯣ ꯌꯥꯗ꯭ꯔꯦ ꯁꯦꯟꯐꯝꯁꯨ ꯂꯩꯇ꯭ꯔꯦꯕ ꯑꯗꯨꯒꯤ ꯑꯁ ꯁꯥꯏ ꯂꯩꯇꯕꯅꯦ ꯑꯗꯨ ꯅꯨꯃꯤꯠꯇꯣ ꯇꯨꯝꯕꯁꯨ ꯌꯥꯗꯕ ꯑꯁ ꯂꯝꯕꯤ ꯃꯔꯛꯇ ꯐꯝ ꯐꯝꯒ ꯕꯦꯒꯔꯒ ꯆꯞ ꯃꯥꯟꯅꯔꯝꯃꯦ
ꯍ ꯍ ꯃꯃꯝꯇꯝꯗꯤ ꯈꯔ ꯅꯨꯡꯉꯥꯏꯌꯦ ꯃꯄꯥꯟ ꯊꯣꯛꯑꯗꯤ
ꯎꯝ
ꯉꯥꯏꯍꯥꯛꯇꯪ ꯏꯪꯊꯔꯛꯄ ꯃꯇꯝꯗ ꯅꯨꯡꯉꯥꯏꯕ ꯑꯩ ꯅꯨꯡꯗꯥꯡꯗꯤ ꯈꯔ ꯅꯨꯡꯉꯥꯏ ꯑꯌꯨꯛ ꯈꯔ ꯅꯨꯡꯉꯥꯏ ꯑꯗꯣ ꯈꯪꯗꯦ ꯑꯥꯐꯇꯔꯅꯨꯟꯗꯤ ꯑꯁ ꯏꯃꯥꯏ ꯏꯃꯥꯏ ꯄꯨꯔꯥ ꯃꯣꯃꯣ ꯏꯁꯇꯤꯝ ꯇꯧꯕ ꯈꯨꯝꯅꯀꯣ
ꯃꯥꯅꯦ ꯁ꯭ꯇꯤꯝ ꯇꯧꯕ ꯆꯞ ꯃꯥꯅꯩ
ꯍ ꯂꯨꯝꯐꯨ ꯇꯧ ꯂꯨꯝꯐꯨ ꯇꯧꯔꯒꯦꯕ ꯑꯩꯈꯣꯏꯁꯦ
ꯍꯥꯄꯨꯅ ꯅꯥꯏ ꯍꯥꯄꯨꯅ ꯅꯥꯏꯒ ꯃꯅꯤꯡꯅꯏꯌꯦꯕ
ꯃꯣꯏꯗꯤ ꯈꯪꯗꯦ ꯀꯩꯒꯤ ꯈꯪꯗꯦ
ꯅꯪꯁꯨ ꯁꯤꯗ ꯑꯃꯨꯛꯀ ꯂꯥꯛꯑꯣꯗꯅ ꯌꯨꯝꯗ ꯂꯩꯒꯗꯧꯁꯤꯔꯣ
ꯂꯥꯛꯄ ꯌꯥꯏ ꯑꯩꯈꯣꯏ ꯀꯣꯂꯦꯖ ꯍꯦꯛ ꯂꯣꯏꯕ ꯃꯇꯝꯗ ꯀꯩ ꯀꯩ ꯕꯁ ꯄ꯭ꯂꯦꯁꯃꯦꯟ ꯇꯧꯋꯦ
ꯑꯥ
ꯑꯗꯨꯗ ꯊꯕꯛ ꯃꯔꯤ ꯃꯔꯤꯔꯥ ꯑꯍꯨꯝꯅꯗꯤ ꯐꯪꯉꯦ ꯇꯔꯥꯒꯨꯝꯕ ꯇꯧꯕꯗꯨ ꯃꯔꯤ ꯇꯔꯨꯛꯀꯨꯝꯕ ꯇꯧꯕꯗꯀꯣ
ꯑꯥ
ꯑꯩꯈꯣꯏ ꯀꯣꯂꯦꯖꯁꯤ ꯍꯦꯛ ꯀꯣꯂꯦꯖ ꯂꯣꯏꯔꯒ ꯄ꯭ꯂꯦꯁꯃꯦꯟ ꯄꯤꯌꯦꯕ
ꯑ ꯌꯥꯝ ꯐꯩꯅ
ꯀꯝꯄꯅꯤ ꯑꯆꯧ ꯑꯆꯧꯕꯁꯤꯡꯗꯣ ꯂꯥꯛꯀꯅꯤ ꯑꯗꯨꯝ ꯇꯧꯕꯅꯤ ꯑꯗꯨꯝ
ꯑꯥ ꯑꯥ
ꯕꯦꯡꯒꯤꯁꯨ ꯂꯥꯛꯑꯦ ꯑꯗꯨꯒ ꯀꯝꯄꯅꯤꯒꯤ ꯂꯥꯛꯑꯦ ꯀꯔꯅꯥꯇꯀꯥ ꯕꯦꯡꯒꯦ ꯀꯩ ꯀꯩꯩꯅꯣ ꯂꯥꯑꯦꯗ ꯀꯦꯠ
ꯀꯧꯇꯥꯡꯗꯨꯗꯤ ꯌꯥꯝ ꯄꯥꯏꯔꯝꯅꯦ ꯈꯔ ꯂꯩꯔꯗꯤ ꯌꯥꯝ ꯄꯥꯏꯔꯅꯤ
ꯑꯩꯗꯤ ꯂꯩꯇ꯭ꯔꯤꯅ ꯑꯃꯨꯛꯀ ꯊꯣꯛꯎꯔꯤꯁꯤꯗꯤ ꯑꯃꯨꯛꯀ
ꯑꯍꯥꯍꯥꯍꯥꯍꯥ ꯑꯃꯨꯀ ꯆꯪꯉ ꯇꯧꯑꯣ ꯀꯩꯅꯣ
ꯃꯣꯏꯅ ꯍꯦꯛ ꯁꯤ ꯂꯣꯏꯕ ꯃꯇꯝꯗ ꯕꯦꯡꯒꯂꯣꯔꯗ ꯑꯃꯨꯛꯀꯛ ꯀꯥꯔꯛꯎ ꯍꯥꯏꯌꯦ
ꯎꯝ ꯑꯩꯈꯣꯏ ꯁꯅꯥ ꯂꯩꯕꯥꯛꯇ ꯂꯩꯕ ꯅꯨꯡꯉꯥꯏꯇꯕꯅꯤꯗ
ꯒꯟꯗꯤꯒꯛꯇ ꯇꯥꯡꯉꯦ ꯍꯥꯏ ꯋꯥꯅꯤꯗ
ꯑꯗꯨꯏꯔꯁꯨ ꯂꯩꯕ ꯅꯨꯡꯉꯥꯏꯇꯕꯅꯦ ꯍꯥꯏꯗꯤ ꯈꯪꯗꯦꯗ ꯀꯝꯇ ꯍꯣꯏ ꯍꯦꯛꯇ ꯍꯥꯏꯕ ꯌꯥꯗꯦ ꯏꯔꯥꯡꯁꯨ ꯌꯥꯝ ꯀꯜꯂꯦ ꯕꯟ ꯕ꯭ꯂꯣꯀꯦꯠꯀ ꯉꯥꯏꯍꯥꯛ ꯂꯩꯔꯒ ꯕꯟ ꯕꯥꯟ ꯕ꯭ꯂꯣꯀꯦꯠ ꯇꯧꯔꯅꯤ ꯈꯪꯍꯧꯗꯅ ꯈꯨꯗꯛ ꯈꯨꯗꯛꯇ ꯇꯧꯕꯗꯣ
ꯑꯥꯏꯅꯦ
ꯑ ꯑꯗꯨꯅꯦ ꯋꯥꯏꯗ
ꯑꯩꯈꯣꯏ ꯇꯝꯃꯤꯟꯅꯕꯁꯤꯡꯗꯤ ꯀꯩꯅꯣꯝꯃ ꯃꯄꯥꯟ ꯑꯌꯥꯝꯕ ꯆꯠꯈ꯭ꯔꯦꯁꯤ ꯅꯣꯏ ꯀꯦꯔꯂꯥꯗ ꯂꯩꯕꯁꯤꯡꯗꯣ
ꯑꯥ
ꯀꯦꯔꯂꯥꯗ ꯂꯩꯁꯦ ꯑꯩꯈꯣꯏꯒꯤ ꯇꯣꯞꯄꯔꯅꯦꯕ ꯑꯊꯤꯅꯥꯀꯥꯏꯔꯪꯒꯣ ꯂꯥꯏꯔꯤꯛ ꯌꯥꯝ ꯊꯤꯅ ꯈꯔꯥꯏꯖꯥꯅꯤ
ꯑꯥ
ꯑꯥꯢꯂꯦꯟꯗꯒ ꯆꯠ ꯆꯠꯈ꯭ꯔꯦ ꯑꯃꯨꯛꯀ ꯖꯔꯃꯅꯤ ꯆꯠꯈ꯭ꯔꯦ ꯑꯇꯣꯞꯄ ꯃꯤꯁꯤꯡꯅ ꯑꯗꯨ ꯗꯨꯕꯥꯏ ꯆꯠꯄ ꯑꯗꯨꯗ ꯑꯁ ꯃꯥꯁꯇꯥꯔ ꯇꯧꯕꯒꯤ ꯑꯗꯨꯗꯥ ꯀꯣ
ꯑꯁ ꯌꯥꯝ ꯅꯨꯡꯉꯥꯏꯅ
ꯌꯨ ꯑꯦꯁ ꯑꯦꯗꯒꯤꯁꯨ ꯅꯨꯄꯤ ꯑꯍꯨꯝ ꯂꯥꯛꯑꯦ ꯑꯩꯈꯣꯏ ꯑꯦꯛꯆꯦꯟꯖ ꯁꯇꯨꯗꯦꯟ ꯍꯥꯏꯅ ꯀꯣ
ꯑꯥ
ꯁꯤꯃꯦꯁꯇꯔ ꯑꯃꯒꯤ ꯇꯝꯃꯤꯟꯅꯔꯝꯃꯦ ꯑꯩꯈꯣꯏ
ꯑꯁ ꯑꯗꯨꯒꯨꯝꯕꯗꯣ ꯀꯣꯛ ꯀꯣꯏꯒꯦ ꯍꯥꯏꯗꯤ
ꯑꯩ ꯀ꯭ꯂꯥꯁ ꯃꯇꯝ ꯈꯛꯇꯅꯤꯍꯦ
ꯑꯗꯨ ꯑꯣꯏꯔꯁꯨ ꯀꯣꯏꯊꯣꯛꯄ ꯌꯥꯗ꯭ꯔꯣ
ꯑꯦ ꯃꯣꯏ ꯃꯣꯏ ꯃꯥꯒꯤ ꯃꯥꯒꯤ ꯅꯨꯄꯥ ꯂꯣꯏꯅꯃꯛ ꯂꯩ ꯂꯩꯗꯨꯕꯨ
ꯂꯩꯔꯁꯨ ꯀꯣꯏꯔꯣꯏꯔꯗ꯭ꯔꯣ ꯅꯪꯕꯨ ꯅꯨꯡꯁꯤꯔꯗꯤ ꯑꯗꯨꯝ ꯍꯣꯡꯈꯤꯅꯦ ꯀꯅꯥꯈꯪ
ꯌꯥꯝꯅ ꯐꯖꯕꯗꯤ ꯂꯥꯛꯇꯦ ꯌꯨ ꯑꯁ ꯇꯩ ꯂꯥꯛꯄꯗꯨꯁꯨ
ꯑꯗꯨꯗꯤ ꯃꯣꯏ ꯅꯠꯇꯦꯅꯦ ꯅꯪꯅꯅꯤꯅꯦ
ꯄꯤ ꯑꯃꯕꯨꯗꯤ ꯈꯔ ꯐꯖꯩ ꯑꯗꯨꯒ ꯃꯥꯗꯤ ꯍꯧꯖꯤꯛ ꯏꯡꯒꯦꯖꯃꯦꯟ ꯇꯧꯈ꯭ꯔꯦ ꯃꯥꯒꯤ ꯌꯦꯡꯉꯒ
ꯉꯟꯅ ꯌꯨꯝ ꯄꯥꯟꯕꯗ ꯃꯥꯜꯂꯦ ꯑꯗꯨ ꯑꯣꯏꯔꯗꯤ
ꯏꯁ ꯃꯣꯏꯗꯤ ꯀꯩ ꯍꯥꯏꯁꯤꯔꯥ ꯆꯍꯤ ꯃꯇꯇꯥꯗ ꯌꯦꯡꯉꯒꯗꯤ ꯌꯥꯝꯗꯤ ꯌꯥꯝ ꯅꯧꯔꯤꯕꯑꯕꯀꯣ ꯑꯗꯨꯕꯨ ꯑꯍꯜ ꯌꯥꯝ ꯃꯟꯕꯅꯤ ꯃꯣꯏꯗꯤ
ꯎꯝ ꯇꯧꯕꯅꯦ ꯇꯧꯅꯦ
ꯊꯨꯅꯥ ꯍꯅꯨꯕꯒꯨꯝ ꯇꯧꯋꯦꯕ ꯃꯣꯏꯁꯦ ꯑꯦ ꯍꯅꯨꯕꯤꯒꯨꯝꯅꯀꯣ
ꯎꯝ
ꯉꯥꯏꯍꯥꯛꯇꯪꯗ ꯂꯩ ꯁꯥꯠꯄꯗꯣ ꯈꯤꯇꯪ ꯁꯥꯠꯂꯝꯂꯒ ꯊꯨꯅ ꯑꯣꯏꯕꯒꯨꯝꯗ ꯑꯣꯏꯕ ꯃꯣꯏꯁꯦ
ꯃꯥꯅꯦ ꯃꯥꯅꯦ ꯅꯪꯗꯤ ꯆꯍꯤ ꯀꯌꯥꯁꯨꯔꯒꯦ
ꯆꯍꯤ ꯀꯨꯟꯊ꯭ꯔꯥ ꯌꯧꯔꯦ
ꯇꯅꯤꯡꯗꯦ
ꯐꯥꯒꯤ ꯇꯥꯏꯄꯇꯥ
ꯌꯧꯔꯝꯗꯧ ꯃꯟꯗꯦ
ꯆꯍꯤꯗꯤ ꯅꯨꯄꯥꯗꯤ ꯁꯦꯡꯅ ꯉꯥꯡꯕꯅꯦ ꯅꯨꯄꯤꯁꯤꯡꯅꯦ ꯂꯣꯠꯀꯟꯁꯦ ꯀꯩꯈ꯭ꯔꯦ ꯈꯪꯗꯦ
ꯈꯪꯗꯦ ꯈꯪꯗꯦ ꯑꯗꯨꯗꯤ ꯍꯣꯏ ꯅꯨꯄꯤꯁꯤꯡꯕꯨꯗꯤ ꯆꯍꯤ ꯍꯥꯡꯒꯅꯨ ꯍꯥꯏꯀꯣ
ꯍꯣꯏ ꯑꯗꯨꯗꯤ ꯍꯥꯏꯕꯅꯦ
ꯑꯗꯨꯏ ꯑꯣꯏꯔꯝꯒꯗꯤ ꯑꯩꯁꯨ ꯈꯪꯗꯦ ꯑꯗꯨꯕꯨꯗꯤ
ꯌꯥꯅꯥ ꯌꯥꯅꯥꯕꯒꯤ ꯃꯁꯦꯜꯗꯒꯤ ꯂꯩꯔꯤꯗ
ꯍꯣꯏ ꯍꯣꯏꯗ ꯑꯗꯨꯕꯨꯗꯤ
ꯑꯩꯅ ꯈꯪꯅꯔꯝꯕ ꯅꯨꯄꯤꯒꯁꯤꯗꯤ ꯑꯩꯉꯣꯟꯗꯒꯤ ꯍꯜꯂꯦꯁꯦ ꯆꯍꯤ ꯑꯃꯒꯨꯝꯕꯗ ꯍꯟꯕꯅꯦ
ꯑꯁ ꯅꯪꯉꯣꯟꯗꯒꯤ ꯍꯥꯟꯕ ꯅꯨꯄꯤꯗꯣ ꯑꯗꯨꯝ ꯀꯣꯏꯅꯤꯡꯕ꯭ꯔꯥ
ꯑꯦ ꯄꯥꯝꯃ ꯄꯥꯝꯅꯦꯒ ꯃꯥꯡꯒ ꯑꯣꯏꯔꯣꯏꯗꯣꯏ ꯅꯪꯁꯨ
ꯍꯥꯥ
ꯄꯥꯝꯕꯨ ꯀꯔꯤ ꯀꯥ ꯀꯔꯤ ꯀꯥ ꯍꯥꯏꯕꯦ
ꯍꯣꯏꯗ ꯑꯗꯨꯕꯨꯗꯤ
ꯅꯪ ꯌꯥꯅꯕꯗꯨꯗ ꯑꯅꯥꯕꯗꯨꯗꯧꯅꯤ ꯅꯪ ꯂꯩ ꯅꯥꯒꯗꯧꯅꯤꯅꯦ ꯀꯩꯅ
ꯃꯥꯅꯦ ꯃꯥꯅꯦ ꯅꯨꯄꯤ ꯌꯥꯝ ꯀꯣꯏꯔꯝꯗꯧ ꯃꯥꯜꯂꯦꯀꯣ
ꯅꯨꯄꯤ ꯍꯧꯖꯤꯛ ꯀꯣꯏꯗꯦ ꯑꯗꯨꯒꯤꯅꯤꯅꯦ ꯑꯃ ꯀꯣꯏꯔꯝꯅꯤ ꯌꯥꯝ ꯀꯣꯏꯗꯦꯗ ꯌꯥꯝꯗꯤ ꯅꯣꯏꯒꯨꯝꯅ ꯀꯣꯏꯕ ꯅꯠꯇꯦꯗ ꯀꯣꯏ
ꯈꯔ ꯈꯔ ꯈꯛꯇꯨꯅꯦ ꯑꯗꯨꯕꯨ ꯃꯁꯤꯡꯗꯤ ꯀꯥꯎꯔꯦ ꯍꯥꯏꯌꯣ
ꯑꯣ ꯃꯁꯤꯡꯒꯗꯤ ꯈꯨꯄꯥꯛꯥꯛꯇ ꯑꯗꯨꯝ ꯂꯩꯗ ꯌꯥꯝꯗ꯭ꯔꯦꯗ ꯁꯦꯟꯗꯦꯕ
ꯎ ꯋꯥ ꯀꯦ ꯊꯕꯤ ꯌꯥ ꯌꯥꯅꯤꯗ
ꯊꯤ ꯊꯤꯔꯦ ꯇꯨꯝꯕ ꯇꯥꯔꯦ ꯑꯗꯨꯗꯤ
ꯎ ꯌꯥꯝꯗꯦ ꯍꯥꯏꯕꯗꯤ ꯀꯩꯅꯣ ꯑꯁ ꯑꯣ ꯋꯥꯔꯤ ꯋꯥꯖꯥ ꯋꯥꯅꯦꯕꯨ ꯀꯩꯗꯧꯔꯒꯦ
ꯎ ꯍꯁ ꯑꯩꯒꯤꯁꯦ ꯑꯃꯨꯛꯀ ꯆꯠꯇ꯭ꯔꯦ ꯐꯖꯅꯕꯨ ꯊꯕꯛ ꯇꯧꯒꯦ ꯍꯥꯏꯅ ꯈꯜꯂꯅꯤꯅꯦ ꯑꯗꯨꯝ ꯌꯥꯗꯕꯅꯦ
ꯑꯦ ꯇꯁꯦ
ꯍꯥꯥ
ꯍꯦꯛꯇꯁꯦ ꯍꯦꯛꯇ ꯐꯖꯅ ꯇꯧꯒꯦ ꯇ ꯅꯪ ꯇꯧꯕꯐꯝ ꯑꯃꯗꯃꯁꯦ
ꯍꯣꯏ
ꯑꯗꯨꯗꯤ ꯄꯨꯟꯁꯤꯒꯤ ꯑ
ꯅꯪꯒꯤ ꯂꯩꯃꯤꯟꯅꯔꯦ ꯅꯣꯏ ꯈꯨꯟꯅꯤꯒꯤ ꯃꯅꯥꯕ꯭ꯔꯣ ꯅꯠꯇ꯭ꯔꯒ ꯅꯅꯥ ꯂꯩꯕꯥꯛꯗꯒꯤ ꯈꯪ ꯅꯥꯕꯒꯤ ꯂꯩꯃꯤꯟꯅꯕ꯭ꯔꯣ
ꯑꯍꯥ ꯃꯥꯟꯅꯩꯌꯦ ꯏꯃꯥꯟꯅꯕꯤꯅꯦ ꯀꯥꯏꯔꯤꯒꯤ ꯏꯃꯥꯟꯅꯕꯅꯣ ꯀꯩꯅꯣ
ꯅꯠꯇꯣ ꯑꯩ ꯑꯩꯅ ꯍꯥꯏꯗꯅꯃꯥꯟꯅꯕꯤꯔ ꯍꯥꯏꯕꯅꯤ ꯆꯨꯝꯅ ꯁꯣꯏꯖꯈꯤꯕꯅꯤ
ꯑꯁ
ꯈꯔ ꯕꯤꯒꯕ ꯑꯗ ꯈꯔ ꯊꯨꯕꯗ ꯍꯥꯞꯄꯤ ꯁꯣꯏꯕꯤꯈꯤꯕꯅꯤꯗ
ꯑꯣꯏꯣꯏꯗ ꯑꯣꯏꯣꯏꯗ
ꯈꯔ ꯅꯨꯡꯁꯤꯠꯁꯤꯅ ꯈꯔ ꯍꯨꯝꯕꯗ ꯐꯩꯈ꯭ꯔꯥ ꯃꯥꯜꯂꯦ ꯍꯧꯖꯤꯛꯀꯤ ꯋꯥꯗꯣ ꯈꯔ
ꯏꯃꯥꯟꯅꯕ ꯏꯅꯦ ꯍꯟꯗꯛꯇ ꯅꯧꯅ ꯂꯥꯛꯄꯅꯦ ꯃꯥꯁꯨ ꯍꯌꯦꯡ ꯍꯥꯡꯆꯤꯠ ꯊꯕꯛ ꯆꯠꯄ ꯍꯧꯔꯅꯤ ꯃꯥꯁꯨ
ꯋꯥꯛ ꯐ꯭ꯔꯣꯝ ꯍꯣꯝ ꯅꯠꯇ꯭ꯔꯣꯅꯥꯉꯁꯨ
ꯑ ꯋꯔꯛ ꯐ꯭ꯔꯣꯝ ꯍꯣꯝ ꯅꯠꯇꯦ ꯑꯣꯐꯤꯁ ꯆꯠꯇꯣꯏꯕ
ꯑꯠꯆꯥ ꯑꯠꯆꯥ ꯅꯪꯒꯤ ꯋꯔꯛ ꯐ꯭ꯔꯣꯝ ꯍꯣꯝꯗꯣ ꯋꯦꯁ ꯕꯦꯁꯀꯤ ꯀꯝꯄꯅꯤꯔꯣ ꯀꯩꯒꯤ ꯕꯦꯁ
ꯃꯥꯅꯦ ꯌꯨ ꯑꯦꯁ ꯦꯁ ꯀꯝꯄꯅꯤꯅꯦ
ꯑꯗꯨꯅꯦꯕ ꯑꯩ ꯒ꯭ꯌꯥꯟ ꯥꯏꯛꯁꯤꯐ ꯑꯣꯏꯔꯗꯤ ꯌꯨ ꯑꯦ ꯕꯦꯁ ꯀꯝꯄꯅꯤ ꯑꯣꯏꯕꯅꯦꯕ
ꯎꯝ ꯕꯁ ꯦꯁ ꯀꯝꯄꯅꯤꯅꯤ
ꯏꯃꯥꯟꯅꯕꯁꯤꯡꯁꯨ ꯌꯨ ꯑꯦꯁ ꯕꯦꯁ ꯀꯝꯄꯅꯤ ꯇꯧꯋꯤ ꯍꯧꯖꯤꯛ
ꯑꯥ
ꯃꯥꯅ ꯇꯎꯕꯗꯣ ꯃꯨꯀ ꯑꯩꯈꯣꯏꯒꯤ ꯑꯩꯈꯣꯏ ꯀ꯭ꯔꯤꯌꯥꯁꯤꯔꯥ ꯑꯩꯈꯣꯏ ꯏꯟꯗꯤꯌꯥꯒꯤ ꯀꯦꯄꯤꯇꯥꯜꯗ ꯂꯩꯔ ꯑꯃꯒ ꯋꯔꯥꯛ ꯐ꯭ꯔꯣꯝ ꯍꯣꯝ ꯇꯧꯒꯦꯅ ꯂꯥꯛꯀꯅꯦꯕ ꯑꯃꯒ
ꯑꯥ ꯑꯥ
ꯋꯥꯔꯥꯛ꯭ꯔꯣꯝꯣꯝ ꯑꯃꯛ ꯌꯥꯗꯦ ꯍꯥꯏꯅ ꯑꯃꯛꯖꯤꯛꯣ ꯑꯃꯛ
ꯑꯥ ꯑꯥ
ꯀꯂꯦꯛꯁꯟꯒꯤꯅꯤꯗ ꯃꯥꯒꯤꯗꯤ ꯃꯦꯗꯤꯀꯦꯜ ꯕꯤꯜꯒꯤ ꯍꯥꯏꯔꯗ ꯑꯩ ꯅꯪ ꯍꯥꯏꯗꯤ ꯒ꯭ꯟ ꯃꯥꯟꯅꯔꯝꯗ꯭ꯔꯥ ꯈꯪꯗꯦꯀꯣ
ꯑꯣꯏꯔꯝꯃꯅꯤ ꯑꯣꯏꯔꯝꯃꯅꯤ ꯋꯛ ꯐ꯭ꯔꯣꯝ ꯍꯣꯝ ꯌꯥꯝ ꯂꯩꯕꯅꯦ ꯑꯩꯈꯣꯏꯒꯤꯁꯨ ꯍꯥꯏꯗꯤ ꯑꯣꯊꯣꯔꯥꯏꯖꯦꯁꯟꯒꯨꯝꯕ ꯈꯔ ꯕꯦꯔꯤꯐꯤꯀꯦꯁꯟꯒꯤꯗꯤꯀꯣ ꯂꯩꯕꯅꯦ ꯗꯦꯅꯥꯎꯁꯀꯤꯗꯤ ꯂꯩꯇꯦ ꯑꯗꯨꯕꯨꯣ
ꯅꯪ ꯇꯧꯕꯗꯨꯣ ꯀꯣꯜ ꯇꯧꯔꯒ ꯅꯠꯇ꯭ꯔꯒ ꯑꯁꯤ ꯖꯤꯌꯣꯒꯨꯝꯕ ꯂꯩ ꯋꯥꯠꯂ ꯑꯗꯨꯒꯨꯝꯕ ꯑꯗꯨꯒꯤ ꯑꯗꯨ ꯀꯣꯜ ꯇꯧꯕꯤ ꯅꯠꯇꯦꯀꯣ
ꯑꯃꯔꯝ ꯀꯂꯦꯛꯁꯟ ꯅꯠꯇꯦ ꯑꯩꯒꯤꯗꯤ ꯑꯩꯗꯤ ꯑꯗꯨꯝ ꯄꯦꯁꯦꯟꯒꯤꯅꯦ
ꯑꯗꯨꯅꯦ ꯃꯦꯗꯤꯀꯦꯜꯒꯤ ꯃꯣꯏꯁꯨ ꯕꯤꯜꯒꯨꯝꯕ ꯄꯤꯔꯛꯇꯕꯁꯤꯡꯗꯣ
ꯎꯝ
ꯀꯂꯦꯛꯁꯟꯁꯤ ꯅꯪ ꯁꯤ ꯋꯥꯠꯂꯦ ꯑꯗꯨꯅ ꯅꯣꯏꯒꯤ ꯄꯦ ꯑꯎꯗꯣ ꯏꯟꯁꯦꯟꯇꯤꯞ ꯄꯔ ꯃꯟꯠ ꯄꯔ ꯋꯤꯛ ꯄꯤ ꯄꯤꯔꯛꯇ꯭ꯔꯣ ꯄꯤꯔꯛꯄꯔꯣ ꯅꯣꯏꯒꯤꯁꯨ
ꯑ ꯑꯩꯈꯣꯏꯗꯤ ꯄꯤꯗꯦ ꯑꯩꯗꯤ ꯐ꯭ꯔꯦꯁꯔꯅꯦꯕꯀꯣ ꯍꯧꯖꯤꯛ ꯋꯥꯟ ꯌꯔꯇ ꯉꯥꯏꯔꯤꯕ ꯑꯗꯨ ꯒꯤ ꯑꯩꯅ ꯑꯣꯊꯣꯔꯥꯏꯖꯦꯁꯟꯗ ꯊꯕꯛ ꯇꯧꯕꯗꯣ ꯑꯩꯈꯣꯏꯗꯤ ꯑꯗꯨꯒꯨꯝꯕ ꯆꯥꯟꯁ ꯂꯩꯇꯦ
ꯑꯆꯥ ꯑꯆꯥ